ꯑꯣꯥ
ꯍꯜꯂꯣ
ꯇꯥꯔꯦ ꯇꯥꯔꯦ ꯍꯨꯖꯤꯛꯇꯤ
ꯍꯧꯖꯤꯛꯇꯤ ꯇꯥꯔꯕꯣ?
ꯇꯥꯔꯦ ꯇꯥꯔꯦ ꯀꯗꯧꯔꯤꯅꯣ?
ꯀꯩꯁꯨ ꯇꯧꯗꯦ ꯆꯥꯛ ꯆꯥꯔꯕꯣ?
ꯍꯣꯏ ꯆꯥꯔꯦ ꯅꯪꯗꯤ
ꯆꯥꯔꯦ ꯑꯩꯁꯨ ꯍꯧꯖꯤꯛꯇ ꯇꯣꯛꯄꯗ ꯉꯥꯏꯔꯤ꯫
ꯀꯩ ꯃꯊꯦꯜꯅꯣ?
ꯃꯥꯏꯔꯦꯟ
ꯏꯁ ꯊꯥꯎ ꯉꯧꯔꯤꯔꯣ ꯅꯠꯇ꯭ꯔꯒ ꯆꯝꯊꯣꯡꯔꯣ?
ꯍꯣꯏ ꯊꯥꯎ ꯉꯧꯔꯒ ꯉꯥ ꯈꯔ ꯊꯥꯛꯑꯒ ꯊꯣꯡꯕꯅꯤ꯫ ꯎꯝ ꯑꯌꯥꯏꯕ ꯍꯥꯥ
ꯃꯥꯏꯔꯦꯟꯕꯨ ꯍꯥꯎꯕ꯭ꯔꯣꯅꯦ?
ꯍꯣꯏ ꯌꯥꯝ ꯍꯥꯎꯋꯦ ꯑꯩꯗꯤ ꯌꯥꯝ ꯄꯥꯝꯃꯤ꯫
ꯏꯁ ꯃꯥꯏꯔꯦꯟꯕꯨ ꯇꯜꯂꯤꯗ ꯑꯩꯗꯤ ꯃꯥꯏꯔꯦꯟ ꯆꯥꯕ ꯗꯨꯗꯤ ꯁꯧꯒ꯭ꯔꯤ ꯑꫭꯏꯅ ꯆꯥꯕꯅ ꯐꯩꯗꯥ
ꯎꯝ ꯁꯧꯒ꯭ꯔꯤꯁꯨ ꯍꯥꯥꯎꯋꯦ ꯃꯥꯥꯏꯔꯦꯟꯁꯨ ꯍꯥꯥꯎꯋꯦ꯫
ꯍꯥꯎꯇꯕ ꯂꯩꯇꯦ ꯐꯖꯅ ꯊꯣꯡꯉꯗꯤ
ꯑꯁ ꯃꯥꯔꯦꯟꯗꯤ ꯈꯔ ꯇꯜꯂꯤꯗ꯫ ꯑꯩꯈꯣꯏ ꯍꯤꯡꯒꯣꯜꯗꯁꯨꯨꯝ ꯑꯩꯈꯣꯏ ꯍꯤꯡꯒꯣꯜꯗꯁꯨ ꯃꯥꯏꯔꯦꯟ ꯄꯟ ꯃꯥꯏꯔꯦꯟ ꯂꯩꯌꯦ ꯇꯜꯂꯦ
ꯊꯥꯔꯛꯑꯣ ꯑꯗꯨꯗꯤ
ꯃꯥꯏꯔꯦꯟ ꯃꯅꯥ ꯐꯥꯎ ꯆꯥꯅꯤꯉꯥꯏ ꯇꯜꯂ ꯀꯥꯟꯁꯤꯗ
ꯃꯅꯥꯗꯨꯗꯤ ꯇꯜꯂꯦ ꯑꯩꯁꯨ ꯆꯥꯕ ꯍꯩꯇꯦ ꯍꯩꯅꯥꯗꯦ
ꯀꯩꯒꯤ
ꯃꯅꯥꯗꯤ ꯆꯥꯅꯤꯡꯗꯦ
ꯃꯥꯏꯔꯦꯟ ꯆꯥꯔꯒ ꯃꯅꯥ ꯆꯥꯗꯕ
ꯃꯠ ꯃꯅꯥ ꯍꯥꯟ ꯆꯥꯗꯧ ꯆꯥꯎꯅꯦ ꯑꯗꯨꯗ ꯃꯥꯏꯔꯦꯟ ꯑꯃꯨꯛ ꯆꯥꯎꯋꯣ
ꯃꯅꯥꯗꯤ ꯇꯜꯂꯦ
ꯀꯩꯒꯤ
ꯍꯨꯏꯗꯤ ꯆꯥꯗꯦ ꯃꯥꯏꯔꯦꯟꯗꯤ ꯆꯥꯏ ꯍꯥꯏꯕꯗꯨꯒ ꯆꯞ ꯃꯥꯟꯅꯕꯅꯤ
ꯑꯁ ꯂꯣꯏꯔꯦꯍꯦ ꯑꯍꯥꯎ ꯑꯍꯥꯎꯕ ꯉꯥꯛꯇ ꯆꯥꯏꯅꯦ ꯅꯣꯏꯗꯤ ꯐꯩ ꯐꯩ ꯃꯤ ꯑꯄꯥꯝ ꯄꯥꯝꯕꯅꯤꯗ
ꯅꯪꯗꯤ ꯀꯩ ꯆꯥꯕ꯭ꯔꯣ ꯉꯁꯤ
ꯑꯁ ꯑꯩꯗꯤ ꯁꯧꯒꯔꯤꯒ ꯑꯂꯨ ꯊꯨꯛ ꯊꯣꯡꯉꯒ ꯆꯥꯏꯗ
ꯑꯗꯨꯁꯨ ꯍꯥꯎꯕꯅꯦ
ꯑꯁ ꯏꯁꯥꯅ ꯊꯣꯡꯕꯁꯦ ꯆꯥꯅꯤꯡꯗꯦꯗ ꯑꯗꯨꯒꯤ ꯀꯌꯥꯝ ꯆꯥꯗꯦꯗ ꯍꯣꯏ ꯏꯁꯥꯅ ꯊꯣꯡꯉꯦ
ꯎꯝ ꯅꯃꯥꯗ ꯊꯣꯡꯍꯟꯕ ꯌꯥꯗꯕ꯭ꯔꯣ
ꯑꯩꯁ ꯅꯨꯡꯉꯥꯏꯅ ꯇꯨꯝꯍꯧꯔ ꯇꯨꯝꯕ ꯑꯗꯨꯒꯤ ꯆꯥꯛ ꯍꯧꯒꯠꯂꯒ ꯆꯥꯛ ꯊꯣꯡꯕꯤꯌꯨ ꯍꯥꯏꯕ ꯑꯩꯉꯣꯟꯗ
ꯎꯝ
ꯆꯥꯛꯕꯨꯗꯤ ꯂꯥꯏꯗꯅ ꯍꯤꯟꯖꯥꯡꯅꯤꯅꯦ ꯏꯁ ꯀꯨꯏꯇꯤ ꯊꯤꯔꯒ ꯆꯥꯅꯕ ꯂꯩꯇꯅ ꯑꯁ ꯍꯤꯡꯒꯣꯜꯗꯩ ꯁꯧꯒ꯭ꯔꯤ ꯂꯧꯔꯒ ꯆꯥꯏ ꯑꯂꯨꯒ ꯊꯣꯡꯉꯒ ꯆꯥ ꯆꯥꯖꯕꯅꯦ
ꯑꯗꯨꯗꯤ ꯌꯥꯝ ꯃꯔꯝ ꯃꯣꯛꯄ ꯃꯥꯜꯂꯦꯀꯣ
ꯎꯝ ꯍꯥꯞꯄꯤꯌꯣ ꯊꯥꯒꯠꯂꯤꯀꯣ
ꯃꯃꯥꯅ ꯍꯧꯒꯠꯇ꯭ꯔꯤꯉꯩꯗ ꯍꯥꯟꯅ ꯍꯧꯒꯠꯂꯒ ꯆꯥꯛ ꯏꯟꯁꯥꯡ ꯊꯣꯡꯕꯁꯦ ꯌꯥꯝ ꯐꯩ
ꯑꯩꯗꯤ ꯑꯗꯨꯝ ꯊꯣꯡꯉꯤꯅ ꯀꯩꯅꯣ
ꯑꯗꯨꯗꯣ ꯐꯩꯌꯦ ꯍꯥꯏꯕꯅꯦ
ꯃꯤ ꯂꯩꯇꯕꯅꯤꯅ ꯑꯩꯈꯣꯏ ꯑꯩꯒ ꯏꯄꯥ ꯏꯃꯥ ꯑꯩꯈꯣꯏ ꯑꯍꯨꯝ ꯈꯛꯇꯅꯤꯅ
ꯑ
ꯑꯗꯨꯏꯅꯤꯅꯦ ꯅꯪꯗꯤ ꯊꯣꯡ ꯅꯪꯅ ꯅꯪꯗꯤ ꯑꯌꯨꯛꯇ ꯍꯧꯒꯠꯂꯒ ꯅꯪꯗꯤ ꯊꯣꯡꯂꯝꯅꯤꯅ
ꯑꯩ ꯊꯣꯡꯗꯦ ꯑꯩꯒꯤ ꯏꯆꯦꯅ ꯊꯣꯡꯕꯤꯕꯅꯤ
ꯎꯝ ꯑꯁ ꯅꯪꯅ ꯊꯣꯡꯕ ꯃꯍꯥꯎ ꯑꯃꯇꯪ ꯇꯪꯅꯤꯡꯉꯤꯗ
ꯂꯥꯛꯑꯣ ꯅꯣꯡꯃ ꯊꯣꯡꯕꯤꯒꯦ ꯑꯗꯨꯗꯤ
ꯎꯝ ꯍꯥꯏꯔꯛꯑꯣꯀꯣ
ꯍꯣꯏ ꯍꯥꯏꯕꯤꯒꯦ ꯃꯥꯏꯔꯦꯟꯗꯨꯅ ꯍꯦꯟꯅ ꯍꯥꯎꯕꯅꯤ ꯀꯩꯅꯣ
ꯑꯁ ꯃꯥꯏꯔꯦꯟꯗꯨ ꯅꯪ ꯃꯥꯏꯔꯦꯟꯕꯨ ꯊꯣꯡꯉꯗꯤ ꯆꯐꯨ ꯌꯦꯟꯖꯥꯡꯒꯤ ꯆꯐꯨꯗ ꯂꯣꯏ ꯀꯥꯎꯊꯣꯛꯑꯗꯕꯅꯤ
ꯑꯗꯨ ꯑꯣꯏꯔ ꯇꯜꯂꯦꯍꯦ ꯀꯩ ꯊꯣꯡꯂꯒ ꯀꯧꯗꯣꯏꯔꯣ ꯑꯗꯨꯗꯤ
ꯉꯥ
ꯉꯥꯗꯤ ꯆꯥꯕ꯭ꯔꯣ
ꯉꯥ ꯆꯥꯏ ꯂꯩꯁꯥꯕꯤꯁꯤꯡ ꯉꯥ ꯊꯣꯡꯕꯗꯨ ꯆꯥꯅꯤꯡꯉꯦꯕ
ꯂꯩꯁꯥꯕꯤꯅ ꯉꯥ ꯊꯣꯡꯕꯗꯣ ꯍꯥꯎꯕ꯭ꯔꯣ
ꯍꯥꯎꯋꯦ ꯎꯝ
ꯎꯝ
ꯃꯍꯥꯎ ꯈꯔ ꯂꯩꯌꯦꯕ
ꯍ ꯄꯈꯪꯅ ꯊꯣꯡꯉꯗꯤ
ꯄꯥꯈꯪꯅ ꯊꯣꯡꯉꯗꯤ ꯃꯅꯝ ꯈꯔ ꯂꯩꯌꯦꯕ
ꯏꯁ
ꯑꯁꯦꯝꯕꯩꯅꯦ ꯅꯣꯏ ꯕꯕꯥ ꯅꯌꯥꯝꯕ ꯕꯕꯥ ꯅꯅꯥꯎꯄꯥ ꯂꯩꯗꯤ ꯊꯣꯡꯍꯜꯂꯣ ꯅꯣꯏꯅ ꯊꯣꯡꯕꯒ ꯅꯨꯄꯥꯅ ꯊꯣꯡꯕꯒ ꯃꯍꯥꯎ ꯈꯦꯠꯅꯕꯅꯦ ꯌꯦꯡꯉꯨ
ꯑꯁ ꯉꯁꯤ ꯈꯤꯇꯪ ꯑꯍꯥꯟꯕ ꯇꯥꯏꯍꯦ ꯑꯗꯨꯒꯨꯝꯕ ꯋꯥꯗꯣ
ꯑꯁ ꯅꯣꯏ ꯇꯥꯗꯕ ꯃꯥꯜ ꯈꯪꯗꯕ ꯃꯥꯜꯂꯦꯗ
ꯑꯗꯨꯝ ꯅꯨꯄꯥꯁꯨ ꯅꯨꯄꯤꯁꯨ ꯊꯣꯡꯉꯒ ꯑꯗꯨꯝ ꯆꯥꯏꯌꯦ
ꯍꯣꯏ ꯆꯥꯕꯗꯤ ꯆꯥꯏꯌꯦꯗ ꯃꯅꯝ ꯃꯤ ꯈꯔ ꯈꯔꯗ ꯃꯅꯝ ꯂꯩꯕ ꯑꯗꯨꯒꯤ ꯉꯥꯍꯩ ꯊꫭꯡꯍꯟ ꯉꯥꯍꯩ ꯉꯥꯍꯩ ꯊꯣꯡꯕꯤꯌꯨꯀꯣ
ꯑꯁ ꯉꯥꯍꯩꯗꯤ ꯇꯜꯂꯦ ꯃꯅꯝꯗꯨꯒ
ꯑꯗꯨꯅꯦ ꯃꯅꯝ ꯈꯔ ꯃꯅꯝ ꯂꯩꯕ ꯑꯗꯨ ꯅꯨꯄꯤꯁꯤꯡꯅ ꯊꯣꯡꯒꯗꯤ ꯈꯔ ꯀꯩꯅꯣ ꯇꯧꯋꯤꯗꯅ ꯃꯅꯝꯗꯨ ꯃꯥꯡꯉꯦꯕ ꯅꯥꯗ ꯍꯥꯏꯗꯤ ꯅꯣꯏꯗꯤ ꯅꯥꯟꯅ ꯇꯧꯕꯅꯤꯅꯀꯣ ꯅꯨꯄꯥꯁꯤꯡꯗꯤ ꯌꯥ ꯀꯥꯛꯄꯤꯔꯗꯤ ꯌꯥꯔ ꯑꯗꯨꯝ ꯊꯣꯡꯉꯦꯕ
ꯑꯗꯨꯗꯩꯅꯤꯗ
ꯊꯣꯡꯕꯤꯒꯦ ꯊꯣꯡꯕꯤꯒꯦ
ꯎꯝ ꯄꯩꯁꯥ ꯈꯥꯏꯔꯒ ꯅꯣꯡꯃ ꯄꯥꯔꯇꯤ ꯇꯧꯔꯁꯦ
ꯌꯨꯝꯗꯤ ꯄꯥꯟꯗ꯭ꯔꯤ ꯄꯥꯜꯂꯕꫭ ꯅꯪ
ꯍꯥ
ꯌꯨꯝꯗꯤ ꯄꯥꯜꯂꯕꯣ
ꯅꯠꯇꯦꯍꯦ
ꯂꯩꯁꯥꯥꯕꯤꯔꯣ
ꯍꯣꯏ
ꯕꯨꯛ ꯇꯧꯔꯕꯣ
ꯍꯧꯖꯤꯛꯀꯥꯟ ꯂꯩꯁꯥꯁꯤꯡꯁꯨ ꯅꯨꯄꯥꯁꯤꯡꯁꯨ ꯃꯁꯥ ꯃꯁꯥꯒꯤ ꯂꯣꯏ ꯑꯃꯃꯝ ꯂꯩꯅꯕꯅꯤꯅꯀꯣ
ꯑꯣ ꯅꯪꯁꯨ ꯂꯩꯔꯝꯒꯅꯤꯀꯣ
ꯑꯁ ꯑꯩꯗꯤ ꯌꯥꯝ ꯂꯩꯔꯦ
ꯑꯣ
ꯐꯖꯔ ꯃꯥꯜꯦ ꯃꯨꯛ
ꯎꯝ
ꯆꯍꯤ ꯀꯌꯥ ꯁꯨꯔꯕꯣ
ꯇ꯭ꯋꯦꯟꯇꯤ ꯐꯣꯔ ꯁꯨꯔꯦ
ꯑꯗꯨꯗꯤ ꯑꯩꯉꯣꯟꯗꯒꯤ ꯑꯩꯅ ꯍꯟꯜꯂꯤꯅꯦ ꯑꯩꯅ ꯑꯅꯤ ꯍꯟꯕ
ꯎꯝ
ꯌꯥꯗ꯭ꯔꯦ ꯏꯕꯥꯅꯤ ꯆꯞ ꯆꯥꯔꯅꯤꯗ
ꯆꯍꯤꯗ ꯌꯥꯔꯕꯅꯦꯕ
ꯁꯥꯗꯒꯤ ꯆꯍꯤ ꯑꯅꯤ ꯑꯍꯨꯝ ꯑꯣꯏꯗꯤ ꯌꯥꯔꯕꯅꯤꯗ
ꯂꯨ
ꯑꯉꯥꯡ ꯑꯣꯏꯔꯁꯨ ꯇꯜꯂꯤꯗꯅ
ꯀꯔꯤ ꯇꯧꯔꯒ ꯂꯩꯕ꯭ꯔꯣ
ꯑꯁ ꯐꯝꯃꯒ ꯂꯩꯗ
ꯎꯝ ꯊꯕꯛ ꯈꯔ ꯈꯔ ꯇꯧꯋꯣꯗꯅ
ꯊꯕꯛ ꯇꯧꯅꯕ ꯅꯣꯡ ꯈꯔ ꯄꯤꯔꯛꯑꯣ ꯅꯣꯡ ꯄꯥꯝꯃꯦ
ꯑꯣ ꯅꯣꯏꯔꯣꯝꯗ ꯅꯣꯡ ꯇꯥꯗꯕ꯭ꯔꯣ
ꯅꯣꯡ ꯇꯥꯗꯅꯦ ꯑꯗꯨꯒꯤꯅꯦ ꯅꯪꯉꯣꯟꯗ ꯍꯥꯏꯔꯛꯏꯁꯦ
ꯈꯣꯏꯗꯗꯤ ꯅꯣꯡ ꯃꯪꯉꯒ ꯂꯩꯌꯦ ꯆꯨꯗꯤ ꯆꯨꯗꯦ
ꯑꯣ ꯅꯣꯡꯗꯤ ꯃꯥꯡꯒ ꯂꯩꯕ ꯆꯨꯗꯤ ꯆꯨꯗꯕ ꯑꯗꯨꯗꯅꯤ ꯂꯥꯏ ꯈꯨꯔꯨꯝꯕꯤꯌꯨ ꯅꯣꯡ ꯆꯨꯅꯉꯥꯏ
ꯍꯣꯏ ꯍꯣꯏ
ꯅꯨꯄꯤꯒꯤ ꯄ꯭ꯔꯊꯅꯥꯗꯤ ꯀꯟꯕꯅꯦ
ꯅꯨꯄꯤ ꯒ ꯈꯛꯇ ꯍꯥꯏꯍꯦ
ꯑꯁꯦꯡꯕꯅꯦ ꯅꯨꯄꯥꯁꯤꯡꯗꯤ ꯈꯔ ꯄ꯭ꯔꯁꯅꯥ ꯇꯧꯅꯤꯡꯉꯥꯏꯁꯨ ꯇꯜꯂꯤꯗꯅ ꯆꯥꯔ ꯌꯥꯏꯁꯪ ꯀꯥꯅꯤꯡꯉꯥꯏꯁꯨ ꯇꯜꯂꯤꯗꯅ ꯅꯨꯄꯤꯁꯤꯡꯁꯤ ꯊꯋꯥꯏ ꯆꯪꯉꯛꯇ ꯀꯩꯅꯣ ꯇꯧꯋꯤꯗꯅ
ꯎꯝ
ꯑꯁ ꯅꯨꯡꯁꯥ ꯈꯨꯁꯥꯁꯦ ꯇꯥꯜꯂꯦꯍꯦ
ꯑꯩꯗꯤ ꯁꯥꯗꯦ
ꯑꯁ ꯀꯥꯏ ꯃꯤ ꯑꯣꯏꯖꯥꯅꯣ ꯅꯪ ꯁꯨꯝ ꯁꯨꯛ ꯁꯥꯔꯒ ꯁꯤ ꯇ ꯀꯥꯂꯦꯟ ꯄꯥꯝꯗꯦ ꯑꯩꯗꯤ ꯏꯟꯊꯝꯊꯥ ꯄꯥꯝꯃꯦ
ꯎꯝ ꯑꯩꯗꯤ ꯇꯜꯂꯦ
ꯅꯣꯏ ꯀꯥꯂꯦꯟꯁꯦ ꯅꯪ ꯀꯥꯂꯦꯟ ꯄꯥꯃꯨꯔꯣ ꯇꯥꯕ꯭ꯔꯣ ꯑꯦ ꯀꯔꯤꯔꯣ ꯇꯥꯕ꯭ꯔꯣ ꯀꯔꯒꯤꯔꯣꯅꯦ ꯇꯥꯕ꯭ꯔꯣ ꯇꯥꯕ꯭ꯔꯣ